ꯍꯜꯂꯣ꯫
ꯇꯥꯔꯦ
ꯇꯥꯔꯦ ꯅꯪ ꯇꯥꯔꯕꯣ
ꯇꯥꯔꯦ-ꯇꯥꯔꯦ꯫
ꯑꯩꯁꯨ ꯇꯥꯔꯦ꯫
ꯀꯩꯗꯧꯔꯤꯕ꯫
ꯑꯣꯠ ꯆꯥꯔꯝꯕꯅꯦ ꯅꯪꯅ ꯀꯩꯗꯧꯏꯅꯣ꯫
ꯑꯩꯔꯣ ꯆꯥꯛ ꯇꯣꯛꯑꯦ ꯆꯥꯛ ꯇꯣꯛꯑꯒ ꯍꯤꯞꯄꯤ
ꯍꯤꯞꯄꯅ ꯅꯪꯒꯤ ꯊꯕꯛ ꯑꫭꯥꯔꯒ ꯂꯩꯔꯕꯥ ꯀꯩꯅꯣꯝ ꯇꯧꯋꯦꯅꯪ꯫
ꯂꯩꯔꯦ ꯑꯣ ꯑꯗꯨꯒ ꯀꯩꯒ ꯆꯥꯔꯤꯕ
ꯑꯩꯒꯤꯗ ꯍꯩꯅꯕꯤ ꯇꯧꯔꯛꯑꯅꯤ꯫
ꯑꯣꯁꯀ ꯀꯩꯒ ꯥꯔꯤꯅꯣ
ꯁꯪꯒꯣꯝꯒꯅꯦ ꯁꯪꯒꯣꯝꯒ꯫
ꯍꯥꯎꯕ꯭ꯔꯣ
ꯅꯪ ꯄꯥꯏꯌꯨꯀꯣ ꯑꯃꯝꯛꯇꯪ ꯅꯪ ꯉꯥꯡꯝꯗ ꯉꯥꯛꯇꯪ ꯉꯥꯛꯇꯪ꯫
ꯄꯥꯏ ꯀ ꯄꯥꯏ
ꯍꯜꯂꯣ꯫ ꯇꯥꯕ꯭ꯔꯣ꯫
ꯑꯩꯉꯣꯟꯗꯔꫭ꯫
ꯎꯝ ꯎꯝ ꯑꯁꯤꯁꯨ ꯀꯜꯂ
ꯈꯪꯉꯦ ꯈꯣꯟꯖꯦꯜꯗꯨꯗꯤ꯫
ꯈꯔꯒ ꯌꯥꯛꯄꯅꯦ꯫
ꯍꯧꯖꯤꯛ ꯑꯃꯨꯛ ꯍ ꯍꯧꯖꯤꯛ ꯑꯃꯨꯛ ꯍꯅ ꯇꯥꯔꯛꯑꯦꯕ ꯑꯗꯨꯏꯅꯤꯅꯦ ꯑꯩꯅ ꯑꯦꯔꯄꯤꯁꯇꫭ ꯂꯧꯊꯣꯛ ꯌꯦꯡꯕ ꯇꯧꯕꯅꯦꯕ ꯑꯦꯌꯥꯔꯄꯤꯁ ꯍꯥꯟꯅ ꯊꯤꯡ ꯊꯤꯡꯖꯤꯟ ꯂꯩꯔꯗꯤꯅꯦ
ꯎꯝ
ꯍꯥꯏꯗꯤ ꯀꯩꯁꯨ ꯅꯠꯇꯕꯗꯧꯗꯤ ꯑꯗꯨꯝ ꯇꯥꯕ ꯗꫭ ꯑꯗꯨ ꯎꯝ ꯀ꯭ꯔꯤꯁꯃꯟꯗ꯭ꯔꯀ ꯇꯥꯗꯦꯕꯣ
ꯍꯝ
ꯑꯩ
ꯆꯥꯛ ꯆꯥꯗ꯭ꯔꯕ ꯍꯥꯏꯁꯦ꯫
ꯎꯝ ꯆꯥꯗ꯭ꯔꯦ꯫
ꯑꯣ ꯆꯪꯖꯥꯒ ꯂꯣꯏꯁꯤꯜꯂꯕ꯫
ꯂꯣꯏꯁꯤꯜꯂꯒꯅꯤ ꯑꯣꯟꯁ ꯈꯔ ꯆꯥꯔꯤꯕ ꯃꯤꯡꯗꯨ ꯂꯣꯏꯁꯤꯜꯂꯅꯤ ꯑꯗꯨ ꯑꯩꯒꯤ ꯆꯦꯔꯪ ꯈꯔ ꯆꯦꯔꯪ ꯈꯔ ꯄꯨꯈꯤꯒꯦ ꯌꯨꯝꯗ ꯄꯣꯠ ꯆꯩ ꯌꯣꯝꯃꯛꯅꯕ
ꯏꯁ ꯆꯦꯔꯪ ꯍꯣꯟꯗꯣꯏꯕ
ꯌꯨꯝꯗ ꯆꯦꯔꯪ ꯂꯩꯍꯧꯗ꯭ꯔꯦꯃꯦ ꯑꯩꯅ ꯌꯨꯝꯗꯒꯤ ꯆꯦꯔꯪ ꯄꯨꯕꯗ ꯄꯨꯕꯗ ꯁꯤꯒꯨꯝꯕꯩꯅ ꯌꯨꯝꯗ ꯆꯦꯔꯪ ꯆꯦꯔꯪ ꯂꯩꯍꯧꯗ꯭ꯔꯦ ꯍꯥꯏꯕ
ꯌꯨꯝꯗꯒꯤ ꯀꯩꯀꯩ ꯄꯨꯔꯛꯇꯣꯏꯕ
ꯑꯥ ꯌꯨꯝꯗꯩꯩ ꯆꯦꯡ ꯈꯛꯇꯪ ꯄꯣꯔꯛꯁꯤꯔꯥ ꯈꯜꯂꯦ ꯍꯤꯟꯖꯥꯡ ꯅꯥꯄꯤꯗꯣ ꯀꯩꯁꯨ ꯌꯥꯝ ꯄꯣꯔꯛꯑꯔꯣꯏꯁꯤꯔꯥ
ꯆꯥꯅꯗꯦꯗ ꯀꯩꯁꯨ ꯍꯤꯟꯖꯥꯡ ꯅꯥ ꯅꯣꯏꯒꯤ ꯑꯗꯨꯝ
ꯄꯠꯂꯒꯁꯨ ꯃꯥꯡꯉꯦꯕ ꯆꯥꯗ ꯌꯥꯗꯕ ꯑꯩꯅ ꯈꯤꯇꯪ ꯆꯥꯅꯤꯡꯕ ꯁꯧꯒ꯭ꯔꯤꯒꯨꯝꯕ ꯑꯗꯩ ꯍꯋꯥꯏ ꯑꯁꯥꯪꯕꯤꯒꯗꯣ ꯄꯣꯔꯛꯑꯁꯨ ꯑꯃꯅꯤꯈꯛ ꯄꯣꯔꯛꯑꯒ ꯇꯣꯛꯄꯤꯗꯣ
ꯎꯝ
ꯑꯗꯨꯃꯥꯏꯅ ꯇꯣꯛꯑꯁꯤꯔꯥ ꯍꯥꯏꯅ ꯈꯟꯕ
ꯇꯧꯔꯣ ꯄꯠꯂ ꯃꯥꯡꯍꯟꯗꯨꯏ ꯁꯔꯨꯛ
ꯑꯩꯈꯣꯏ ꯃꯥꯅ ꯑꯗꯨꯝ ꯄꯤꯔꯛ ꯄꯤꯔꯛꯄꯗꯣ ꯅꯍꯥꯟꯃꯨꯛ ꯕꯦꯛꯆꯥꯎ ꯑꯃ ꯄꯤꯔꯛꯏꯗꯣ ꯑꯗꯨꯝ ꯄꯠꯂꯦꯕ ꯑꯌꯥꯝꯕ ꯇꯪꯈꯥꯏ ꯑꯃꯗꯤ ꯄꯠꯂ ꯃꯥꯡꯉꯝꯃꯅꯤ
ꯆꯥꯊꯣꯛꯑꯣ ꯊꯣ ꯏꯕꯦꯝꯃ ꯇꯟꯒꯅꯣ
ꯇꯟꯗꯤ ꯕꯦꯝꯃ ꯆꯥꯊꯣꯛꯑꯦ ꯑꯗꯣ ꯏꯕꯥꯏꯟ ꯈꯛꯇꯪ ꯂꯩꯕꯅꯤ ꯍꯤꯟꯖꯥꯡꯗꯣ ꯀꯌꯥꯝ ꯊꯣꯡꯗꯣꯔꯤꯒꯦ ꯑꯌꯨꯛꯇꯁꯨ ꯏꯟꯖꯥꯡꯗꯣ ꯄꯠꯇꯅꯕꯅꯦꯅ ꯃꯌꯥꯝ ꯊꯣꯡꯉꯦ ꯀꯩꯁꯨ ꯏꯕꯥꯅꯤꯅꯕꯨ ꯀꯌꯥꯝ ꯆꯥꯗꯣꯔꯤꯒꯦ ꯑꯩꯈꯣꯏ ꯃꯤ ꯑꯍꯨꯝ ꯃꯔꯤ ꯃꯉꯥ ꯂꯩꯃꯤꯟꯅꯕ ꯑꯣꯏꯔꯗꯤ ꯀꯥꯡꯉꯧꯒꯗꯣ ꯉꯧꯕꯗ ꯑꯗꯨꯝ ꯑꯌꯨꯛꯇ ꯑꯗꯨꯝ ꯂꯣꯏꯗꯧꯕ ꯑꯩꯈꯣꯏ ꯑꯍꯨꯝ ꯃꯔꯤ ꯃꯉꯥ ꯏꯕꯥꯏꯅꯤꯅꯕꯨ ꯀꯌꯥꯝ ꯆꯥꯗꯣꯏꯅꯣ ꯀꯥꯡꯍꯧꯁꯨ ꯐꯅꯌꯥꯝꯅꯦ ꯉꯧꯔꯤꯗꯣ ꯑꯩꯅ
ꯆꯥꯎ ꯃꯌꯥꯝ ꯃꯌꯥꯝ ꯆꯥꯎ
ꯆꯥꯏ ꯏꯕꯦꯃ ꯍꯤꯟꯖꯥꯡꯗ ꯍꯤꯟꯖꯥꯡ ꯂꯣꯏꯅꯕ ꯆꯥꯕꯗꯁꯨ ꯆꯥꯔꯤꯕꯅꯤ ꯄꯠꯂ ꯑꯁ ꯅꯨꯡꯁꯥꯁꯨ ꯌꯥꯛꯈꯠꯂꯛꯑꯦ
ꯁꯥꯔꯛꯑꯦ ꯉꯥꯁꯥꯏꯒꯗꯤ ꯃꯑꯣꯡ ꯌꯥꯝ ꯃꯥꯜꯂꯝꯃꯦ ꯅꯣꯡꯒ ꯃꯪꯗꯅ
ꯑꯗꯨꯅꯦ ꯍꯥꯏꯁꯦ ꯅꯨꯡꯁꯥ ꯁꯥꯒꯠꯂꯛꯑꯦ ꯍꯥꯏꯁꯦ ꯑꯩꯅ ꯕꯤꯠ ꯂꯩꯇꯦ ꯑꯁ
ꯅꯨꯡꯁꯥꯥꯁꯦ ꯁꯥꯔꯁꯨ ꯄꯥꯝꯗꯦꯕ
ꯄꯥꯝꯗꯦ
ꯌꯥꯛꯃꯟꯈ꯭ꯔꯦ ꯍꯧꯖꯤꯛꯀꯥꯟ ꯅꯨꯡꯁꯥꯥꯁꯦ ꯌꯥꯗꯦ ꯇ꯭ꯔꯦꯗ
ꯑꯌꯥꯛꯄ ꯅꯨꯡꯁꯥꯕꯨ ꯀꯅꯥꯅ ꯄꯥꯝꯅꯒꯦ
ꯕ꯭ꯔꯥꯏꯠꯅꯦꯁꯁꯦ ꯈꯤꯇ ꯂꯩꯊꯕꯤꯔꯛꯑꯣ ꯍꯥꯏꯗꯣ ꯇꯥꯗꯣꯔꯦ
ꯇꯥꯗ ꯅꯪꯒꯤ ꯕ꯭ꯔꯥꯏꯠꯅꯦꯁꯁꯦ ꯌꯥꯛꯃꯜꯂꯦ ꯑꯗꯣ ꯈꯤꯇ ꯂꯩꯊꯕꯤꯔꯛꯑꯣꯕꯥꯅ ꯀꯩ ꯌꯦꯟꯁꯥꯡ ꯆꯥꯕ ꯅꯪꯗꯤ
ꯈꯣꯏ ꯏꯟꯖꯥꯡꯂꯥ
ꯎꯝ
ꯍꯋꯥꯏ ꯀꯥꯡꯇꯛ ꯊꯣꯡꯉꯦ
ꯑꯗꯣ ꯑꯌꯨꯛꯇ ꯍꯋꯥꯏ ꯆꯥꯕꯁꯤꯗꯤ ꯀꯩꯁꯨ ꯈꯟꯕꯤꯗꯦꯕ ꯑꯩ ꯁꯥꯇꯤꯟꯁꯨ ꯇꯦꯛꯈꯤ ꯅꯨꯡ ꯁꯥꯖꯤꯗ ꯑꯁ
ꯑꯇꯦꯛꯄꯗꯣ ꯑꯇꯦꯛꯄꯗꯣ ꯁꯝꯃ ꯆꯠꯂꯣ
ꯆꯠꯂꯔꯣꯏ ꯑꯇꯦꯛꯄꯣꯗ ꯀꯃꯥꯏꯅ ꯁꯝꯃ ꯆꯠꯇꯣꯏꯒꯦ ꯅꯪꯅ ꯉꯥꯎꯁꯤꯜꯂꯛꯑꯦ ꯑꯩꯉꯣꯟꯗ ꯑꯃꯨꯛ
ꯁꯝꯕ ꯌꯥꯅꯤꯌꯦ
ꯀꯔꯤꯅꯣꯍꯣꯏ ꯑꯩ ꯌꯨꯝꯗꯕꯨꯗꯤ ꯄꯨꯊꯔꯅꯤ ꯑꯩꯈꯣꯏ ꯃꯥꯃꯅ ꯁꯦꯝꯖꯔꯒ ꯃꯣꯏ ꯃꯣꯏ ꯄꯥꯏꯅꯒꯦꯅ ꯄꯥꯏꯅꯍꯧꯔꯅꯤ ꯑꯩꯅꯗꯤ ꯑꯩ ꯑꯩ ꯑꯍꯟꯕ ꯑꯃ ꯂꯩꯍꯜꯂꯛꯑꯅꯤ
ꯅꯪ ꯍꯧꯖꯤꯛꯀꯤ ꯆꯠꯄꯗꯣ ꯈꯜꯂ ꯆꯠꯈꯣ ꯍꯥꯏꯕꯩ ꯋꯥꯅꯤ ꯀꯩꯅꯣ ꯆꯩ ꯑꯃ ꯊꯤꯟꯖꯤꯜꯂꯒ
ꯑꯥ ꯂꯝꯕꯤꯁꯦ ꯌꯥꯝ ꯁꯥꯡꯉꯦ ꯂꯝꯕꯤꯁꯦ ꯌꯥꯝ ꯁꯥꯡꯉꯦ
ꯗꯣ ꯂꯣꯛꯄꯅ ꯐꯠꯇ꯭ꯔꯥ ꯅꯪ ꯃꯇꯝ ꯀꯨꯏꯅꯗꯒꯤ ꯂꯣꯛꯆꯔꯛꯏꯗꯣ
ꯑꯩ
ꯈꯤꯇꯗ ꯄꯥꯝꯃꯨꯗ꯭ꯔꯣ
ꯀꯨꯆꯨꯒꯤ ꯋꯥꯕꯨ
ꯎꯝ ꯀꯨꯆꯨꯒꯤ ꯋꯥꯕꯨ ꯀꯥꯏꯅ
ꯍꯣꯏ ꯀꯨꯆꯨꯒꯤ ꯋꯥꯕꯨ ꯍꯣꯏ ꯍꯧꯖꯤꯛꯇꯕꯨ ꯌꯥꯝ ꯗꯦꯝ ꯀꯦꯔꯗ ꯍꯥꯏꯕꯗꯨꯅꯦꯕ
ꯎꯝ
ꯅꯍꯥꯟꯈꯩꯗꯅ ꯃꯨꯒꯤꯅꯤ ꯃꯨꯒꯤꯅꯤ ꯇꯧꯔꯒ
ꯑꯩꯗꯤ ꯌꯨꯝ ꯂꯩꯕꯅꯤꯅ ꯀꯨꯆꯨ ꯂꯣꯛꯄ ꯌꯥꯗꯦ ꯇꯧꯁꯨ ꯇꯧꯅꯤꯡꯗ꯭ꯔꯦ
ꯅꯪ ꯀꯩꯝ ꯇꯧꯅꯤꯡꯗ꯭ꯔꯦ
ꯑ
ꯑꯩꯁꯨ ꯀꯩꯝ ꯇꯧꯅꯤꯡꯗꯦ ꯋꯥꯏ
ꯑ
ꯑꯩ ꯆꯠꯄꯨ ꯆꯠꯅꯤꯡꯗꯦ ꯌꯨꯝ ꯆꯠꯄꯒꯤ ꯊꯣꯛꯇꯣꯏꯕꯨ ꯇꯜꯂꯦ
ꯇꯟꯅꯤ ꯅꯇꯣꯟꯗꯀ ꯑꯣꯏꯔꯦ
ꯑ ꯏꯃꯥꯟꯅꯕꯤ ꯑꯃꯒ ꯍꯧꯅꯔꯒ ꯆꯠꯄ ꯑꯣꯏꯗꯤ ꯑꯗꯨꯝ ꯊꯣꯛꯈꯤ ꯌꯥꯕ
ꯎꯝ ꯈꯣꯡꯅꯖꯨ ꯑꯥ ꯇꯥꯟꯅ ꯊꯣꯛꯇꯣꯏꯕ
ꯊꯣꯛꯇꯣꯏꯅꯦ ꯑꯥ ꯇꯥꯟꯅ ꯀꯩꯗꯤ ꯎꯄꯥꯏ ꯂꯩ
ꯎ ꯋꯥꯈꯩ ꯑꯗꯥꯏꯗ ꯑꯝꯇ ꯂꯩꯇ꯭ꯔꯕꯣ ꯗ꯭ꯔꯥꯏꯚ ꯕꯔꯒ
ꯅꯃꯥꯟꯅꯕꯤꯖꯦ ꯂꯥꯏꯔꯔꯦ ꯅꯃꯥꯟꯅꯕꯤꯁꯦ ꯂꯥꯏꯔꯔꯦ ꯈꯪꯗ꯭ꯔꯣ ꯅꯪ
ꯑꯣ ꯏꯅꯥ ꯈꯨꯟꯕ ꯋꯥꯠꯂꯕ꯫
ꯏ ꯅ ꯈ ꯃꯀꯦ ꯃꯅꯦ ꯆꯦ ꯂꯥꯑꯔꯦ ꯈꯤꯇꯪ ꯑꯥꯏꯀꯦꯁꯟ ꯇꯧꯕꯤꯌꯣ ꯅꯪꯅ
ꯇꯗ
ꯏ ꯅꯨꯡꯉꯥꯏ ꯉꯜꯂꯤꯗꯗ ꯀꯥꯏꯅ ꯑꯩꯅꯥ ꯑꯥ ꯌꯨꯝ ꯆꯠꯄꯗ ꯑꯃ ꯄꯨ ꯂꯥꯛꯑꯗꯤ ꯍꯧꯖꯤꯛ꯫
ꯎꯝ ꯂꯥꯛꯑꯣ ꯑꯗꯨꯅꯦ ꯑꯩꯅ ꯉꯥꯏꯔꯤꯕꯁꯤꯁꯨ꯫
ꯀꯣꯏꯌꯥꯔ ꯂꯩ
ꯑꯣꯏꯅꯤ ꯍꯧꯖꯤꯛ ꯀꯤꯍꯣꯝ ꯌꯥꯝ ꯊꯣꯛꯑꯕꯅꯦ ꯀꯤꯍꯣꯝ ꯅꯣꯏꯃꯤ ꯑꯗꯨꯗꯥꯋꯥꯏꯗ ꯀꯤꯍꯣꯝ ꯆꯥꯐꯝ ꯂꯩꯕ꯭ꯔꯥ ꯑꯩꯅ ꯍꯥꯏꯗꯤ ꯆꯤꯡ
ꯃꯗ
ꯎꯝ ꯆꯂꯤ ꯆꯅꯤꯡ ꯃꯅꯦ
ꯆꯤꯡꯅ ꯆꯥꯅꯤꯡꯕ ꯅꯪ ꯂꯥꯛꯀꯦ ꯁꯤꯔꯕ
ꯀꯤꯍꯣꯝ ꯆꯥꯕ ꯀꯥꯏꯦ ꯆꯤꯡꯗ ꯆꯠꯄꯗ ꯆꯠꯇ꯭ꯔꯤꯌꯦ ꯄꯨꯟꯁꯤꯒꯤ ꯑꯝꯇ
ꯑꯩꯁꯨ ꯆꯠꯇ꯭ꯔꯤꯌꯦ ꯏꯁ ꯅꯪ ꯑꯩ ꯆꯠꯂꯕ ꯌꯥꯝ ꯃꯥꯜꯂꯤꯔꯥ꯫
ꯑꯗꯨ ꯆꯠꯅꯤꯡꯗ꯭ꯔꯥ ꯑꯁꯀꯟ ꯃꯃꯥꯡ ꯁꯥꯏꯠꯗꯗꯤ ꯂꯩꯕꯅꯦ ꯆꯠꯁꯤꯔꯥ ꯃꯇꯝ ꯌꯧꯔꯀꯥꯟꯗ ꯀꯥꯡ ꯃꯌꯥꯗ꯫
ꯑ ꯀꯥꯃ ꯀꯩꯅꯣ ꯀ꯭ꯁꯅꯖꯔꯃ ꯑꯦꯗꯣ ꯋꯥꯂꯤꯕꯣ
ꯌꯧꯔꯛꯇꯣꯏꯣꯔ ꯕꯥ ꯍꯥꯏꯗꯤ꯫
ꯑ ꯄꯨ꯭ꯔꯣ ꯎ ꯀꯗꯔꯃꯗꯅ ꯇ꯭ꯔꯨꯃꯤꯅꯂꯦ ꯑꯩꯅ ꯀꯤꯌꯣꯝ ꯆꯥꯕ ꯆꯠꯅꯕꯗꯣ꯫
ꯃꯥꯅꯦ ꯃꯥꯅꯦ ꯀꯥꯡꯗꯁꯨ ꯆꯠꯅꯩꯗꯅ ꯑꯗꯣ ꯅꯨꯃꯤꯠꯇꯨ ꯆꯞ ꯆꯥꯅ ꯈꯪꯗꯕꯩ ꯋꯥꯅꯦꯕ ꯑꯩꯈꯣꯏꯅ ꯁꯨꯝ ꯌꯧꯕꯗꯤ ꯌꯧꯔꯛꯇꯧꯔꯕꯅꯤ ꯁ꯭ꯋꯥꯏ ꯖꯒꯥ ꯖꯨꯟ ꯖꯨꯂꯥꯏꯗ ꯑꯗꯨꯝ ꯑꯣꯏꯗꯅ
ꯍꯗꯦ ꯑꯩ ꯑꯩ ꯈꯪꯗꯦꯕ
ꯑꯪ ꯑꯣꯏꯅ ꯑꯩꯁꯨ ꯐꯪꯉꯦ
ꯅꯍꯥꯟ ꯏꯕꯥꯏꯅ ꯂꯩꯕ ꯐꯨꯔꯤꯜ ꯐꯨꯔꯤꯜ ꯃꯆꯥꯁꯤ ꯌꯥꯝ ꯀꯥꯟꯔꯦ
ꯏꯆꯟꯅ ꯆꯟꯅꯔꯕ꯫
ꯎꯝ ꯑꯗꯨꯗꯨꯅ ꯑꯩꯅ ꯑꯗꯨꯝꯕ ꯁꯨꯝꯕ ꯃꯩ ꯄꯥꯛꯄ ꯄꯥꯝꯕ ꯃꯗ ꯋꯥ ꯇꯝ ꯀꯁꯨ ꯂꯩ ꯜꯃ
ꯂꯩꯌꯣ ꯍꯧꯖꯤꯛꯀꯤ ꯃꯐꯝꯗꯨꯗꯒꯤ ꯝ
ꯃꯗꯩꯅ ꯅꯍꯥꯟꯒꯤ ꯗ꯭ꯔꯦꯁꯇꯣ ꯂꯩꯒ ꯈꯟꯕ ꯑꯗꯨꯕꯨ ꯏꯄꯥ ꯏ ꯑꯩꯅ ꯍꯥꯏꯅꯕ ꯗ꯭ꯔꯦꯁꯇꯨꯒꯤ ꯃꯇꯨꯡ ꯏꯟꯅ ꯑꯩ ꯂꯩꯔꯔꯣꯏ
ꯎꯝ
ꯁ꯭ꯔꯗꯥꯥꯟꯖꯂꯦ
ꯇꯜ ꯆ ꯇꯥꯟꯗ ꯄꯦꯟꯗ
ꯌꯥꯏꯅꯉ ꯁꯛꯇꯣꯒ ꯅꯪꯗꯤ
ꯊꯝꯖꯩ ꯃꯇꯝꯁꯨ ꯑꯣꯏꯔꯝꯅꯦ ꯅꯣꯏ ꯑꯗꯨꯋꯥꯏꯗꯩ ꯊꯝꯆꯦꯠ ꯈꯔ ꯄꯨꯔꯧꯗꯅ
ꯄꯣꯔꯛꯀꯦ ꯄꯥꯜꯂꯨ ꯄꯥꯜꯂꯝꯃꯗꯤ ꯑꯩꯅ ꯄꯨꯕꯤꯔꯛꯀꯦ ꯑꯩꯅ ꯍꯥꯟꯅꯁꯨ ꯊꯝꯖ ꯍꯦꯞꯀꯦ ꯍꯥꯏꯗ꯭ꯔꯥ
ꯎꯝ ꯑꯗꯣ ꯊꯝꯕꯥꯜꯗꯣ ꯆꯥꯝ ꯅꯤꯄꯥꯜꯒꯤꯗꯤ ꯊꯝꯆꯦꯠ ꯐꯖꯗꯦꯕ
ꯊꯕꯥ ꯆꯥꯝ ꯅꯤꯄꯥꯥꯟꯒꯤꯁꯦ
ꯆꯝꯅꯤ ꯄꯥꯟꯒꯤꯗꯤ ꯊꯝꯕꯥꯜꯗꯣ ꯊꯝꯕꯥꯜ ꯐꯖꯕꯩ ꯋꯥꯅꯤ ꯊꯝꯖꯦꯠꯇꯣ ꯐꯖꯅ ꯄꯥꯟꯗꯦ ꯍꯥꯏꯕꯅꯦꯕ ꯍꯥꯎꯕꯁꯨ ꯋꯥꯠꯂꯦ ꯍꯥꯏꯕ꯭ꯔꯥ ꯀꯩꯅꯣꯝ ꯍꯥꯏꯕ꯭ꯔꯦ
ꯑꯗꯨꯝ ꯕꯖꯥꯔꯗ ꯌꯣꯟꯜꯂꯝꯝꯕꯗꯒꯤꯩ ꯂꯩꯔꯁꯨ ꯌꯥꯏꯗ ꯑꯗꯨ ꯖꯒꯥꯗ ꯍꯦꯛꯇ꯭ꯔꯁꯨ
ꯎꯝ
ꯅꯍꯥꯃꯨꯛ ꯑꯩꯅ ꯃꯃꯥꯡꯉꯩ ꯑꯗꯨꯒꯤ ꯇꯧꯗꯉꯥꯏꯉꯩꯗ ꯃꯃꯥꯡꯗ ꯆꯠꯄꯗꯨꯗ ꯍꯥꯏꯗꯤ ꯍꯦ ꯍꯦ ꯑꯣꯏ ꯑꯗꯤ ꯍꯦꯛ ꯄꯥꯏꯝꯩ ꯍꯦꯛꯑꯒ ꯂꯩꯔꯝꯃꯦꯕ ꯑꯩꯅ ꯑꯩꯈꯣꯏ ꯆꯦꯗ ꯆꯦ ꯇꯣꯡꯉꯒ ꯑꯩꯈꯣꯏ ꯆꯧꯁꯦ ꯈꯣꯠꯁꯦ ꯍꯥꯏꯕ ꯑꯩꯈꯣꯏ ꯆꯦꯗꯅ ꯇꯜꯂꯦꯅ ꯍꯥꯏꯕ ꯑꯗꯨꯗꯒꯤ ꯆꯠꯇꯕꯅꯦꯕ ꯑꯩꯈꯣꯏ ꯆꯦꯗ ꯇꯜꯂꯤ ꯀꯤꯅ
ꯎꯝ ꯅꯣꯏꯁꯦ ꯑꯗꯨꯒꯨꯝꯕꯗꯤ ꯄꯤ ꯀꯕ꯭ꯔꯣ ꯇꯣꯡꯕ
ꯑꯥ ꯑꯩꯈꯣꯏ ꯃꯥꯁꯨ ꯌꯥꯎꯕ ꯑꯩꯈꯣꯏ ꯃꯥꯒ ꯑꯩꯈꯣꯏꯇꯩꯒ ꯑꯩꯈꯣꯏꯁꯦ ꯑꯩꯈꯣꯏꯗꯝ ꯆꯠꯄ ꯑꯩꯈꯣꯏ ꯃꯔꯤ ꯆꯠꯄꯅꯦꯕ ꯑꯗꯨꯝ ꯑꯩꯅꯦꯕ ꯌꯥꯝ ꯆꯉꯤꯁꯤ
ꯎꯝ ꯅꯪꯅꯦꯕ ꯌꯥꯝꯅ ꯇꯣꯡꯖꯅꯤꯡꯉꯤꯁꯦ
ꯊꯝꯆꯦ ꯂꯩꯍꯜꯂꯒ ꯂꯥꯛꯄꯅꯦꯕ
ꯎꯝ
ꯊꯝꯨ ꯦꯛ ꯃꯣꯏꯗꯤꯗ ꯋꯥꯣꯂꯦꯕꯣ ꯍꯦꯛꯎꯨꯔꯒ ꯃꯤꯅ ꯑꯗꯨ ꯃꯁꯥꯅ ꯍꯦꯛꯆꯕꯁꯨ ꯌꯥꯎꯔꯦ ꯑꯗꯨꯗꯒꯤ ꯃꯣꯏ ꯑꯗꯨꯝ ꯀꯃꯩꯅꯅ ꯇꯧꯕꯁꯨ ꯌꯥꯎꯔꯦ ꯑꯗꯨꯗ ꯑ ꯊꯝꯖꯦꯠ ꯑꯣꯏꯅ ꯍꯦꯛ ꯂꯥꯛꯄ ꯏ ꯇꯖꯤꯦ ꯌꯥꯗ ꯍꯧꯅ ꯇꯣꯏꯔ
ꯑꯗꯨꯅꯦ ꯈꯔ ꯂꯩꯔꯗꯤ ꯀꯥꯡ ꯃꯌꯥꯗꯨꯗꯤ ꯊꯝꯆꯦꯠ ꯉꯥꯛꯇ ꯑꯣꯟꯈ꯭ꯔꯅꯤ
ꯑꯦ ꯍꯧꯖꯤꯛꯁꯨ ꯑꯣꯟꯕ ꯍꯧꯔꯝꯃꯅꯤꯌꯦ ꯍꯧꯖꯤꯛ ꯍꯥꯟꯅꯗꯒꯤ ꯊꯥꯕ ꯍꯥꯟꯅꯗꯒꯤ ꯊꯥꯕ ꯀꯥꯡꯕꯨ ꯍꯥꯟꯅꯗꯒꯤ ꯈꯔ ꯉꯟꯅ ꯄꯥꯟꯕꯥꯝꯕ ꯀꯥꯡꯕꯨꯗꯨ ꯑꯗꯣ ꯍꯧꯖꯤꯛ ꯕꯖꯥꯔꯗ ꯃꯌꯥꯝ ꯊꯣꯝꯗꯧ ꯃꯥꯜꯂꯦ ꯑꯩꯅ ꯈꯟꯕꯗ ꯑꯩ ꯖꯥ ꯆꯅꯤ ꯅꯔ ꯀꯁ ꯂꯩꯔꯀꯦꯗꯨ ꯆ ꯎ ꯍꯪꯒꯣꯏꯇ꯭ꯔꯦ ꯌꯦꯡꯉꯣꯟꯅꯦ ꯅꯪ ꯑꯩ ꯀꯩꯅꯣꯗꯨꯗ ꯎꯝ ꯃꯔꯨ ꯁꯤ ꯁꯤ ꯃꯔꯨꯝ ꯌꯥꯛ ꯑꯗꯨ ꯁꯤ ꯃꯔꯨ ꯁꯤꯟꯕꯤꯔꯣ ꯍꯥꯏꯗꯣꯏꯔꯕ
ꯅꯪ ꯑꯩ ꯄꯨꯅꯤꯡꯉꯅꯤ ꯌꯦꯡꯉ ꯄꯣꯠ ꯂꯩꯕ ꯃꯤꯅ
ꯎ ꯑꯗꯨ ꯍꯥꯏꯔꯒ ꯊꯝꯆꯦꯠ ꯃꯔꯨ ꯑꯈꯥꯕꯗꯨ ꯆꯥꯕ ꯕꯥꯏ ꯅꯥꯏꯠ
ꯆꯥꯗꯦ ꯎꯝ ꯃꯩ ꯌꯥꯏꯒꯤꯗꯣ ꯈꯥ ꯈꯥꯗꯕꯁꯨ ꯂꯩꯕꯅꯦ ꯑꯗꯣ ꯈꯥꯗꯕꯁꯨ ꯂꯩ ꯐꯥꯕꯗꯣ ꯀꯌꯥꯕꯨ ꯌꯥꯝ ꯐꯥꯗꯕꯁꯨ ꯂꯩꯌꯦ
ꯑꯔꯤꯕꯗꯣ ꯑꯔꯤꯕꯗꯣ ꯑꯗꯨꯅꯤ ꯃꯤꯠ ꯐꯔꯛꯁꯦ
ꯅꯪꯁꯤꯗ ꯑꯩ ꯑꯗꯨ ꯌꯥꯝ ꯈꯥꯕ ꯑꯣꯏꯔꯒꯗꯤ ꯃꯄꯨꯡ ꯃꯔꯩ ꯐꯥꯕ ꯑꯣꯏꯔꯒꯗꯤ ꯆꯥꯗꯤ ꯂꯧꯊꯣꯛꯑꯦ ꯍꯦꯛꯇ ꯈꯥꯎꯥꯎ ꯀꯥꯟꯗ ꯅꯒꯦ
ꯑꯗ ꯃꯤ ꯐꯥꯕ ꯌꯥꯕ ꯃꯤ ꯐꯩꯌꯦꯅ ꯆꯥꯅꯩꯌꯦꯕ
ꯍꯣꯏ ꯑꯗꯨꯗꯤ ꯆꯥꯔꯨꯔꯦꯒꯗ꯭ꯔꯦ ꯑꯩꯈꯣꯏꯁꯨ ꯍꯟꯗꯛꯇꯒꯤ ꯃꯤꯠ ꯐꯕꯅꯤꯅ
ꯎꯝꯇ
ꯑꯗꯨꯗꯤ ꯑꯩ ꯊꯝꯃꯒꯦ ꯀꯣ ꯇꯃꯦꯡꯂꯃꯦ